ꯍꯥꯎ
ꯅꯪ ꯅꯍꯥꯟ ꯂꯥꯛꯀꯅꯤ ꯍꯥꯏ ꯂꯥꯛꯇ꯭ꯔꯦ ꯀ ꯀꯩ ꯇꯧꯔꯒꯦ
ꯑꯣ ꯀꯩꯅꯣ ꯇꯧꯕꯅꯦ ꯑꯩꯁꯦ ꯂꯥꯛꯀꯦ ꯇꯧꯔꯒꯅꯦ ꯈꯣꯏ ꯏꯅꯝꯃꯗꯣ ꯈꯣꯏ ꯏꯅꯝꯃꯗꯨꯒꯤ ꯃꯣꯏ ꯃꯃꯥꯗꯣ ꯃꯁꯥ ꯉꯝꯗ꯭ꯔꯦꯅ ꯆꯠꯈꯤꯕ ꯃꯄꯥꯝꯗ ꯑꯗꯨꯒꯤ ꯑꯩꯗꯣ ꯌꯨꯝꯗꯣ ꯃꯤ ꯂꯩꯇꯕꯒꯤ ꯏꯊꯟꯇ ꯍꯥꯏꯗꯤ ꯊꯕꯛꯇꯣ ꯌꯥꯝꯕꯅꯤꯅ ꯑꯩ ꯑꯃꯨꯛ ꯆꯠꯈ꯭ꯔꯗꯤ ꯈꯣꯏ ꯏꯃꯨꯡꯗꯣ ꯑꯩꯈꯣꯏ ꯃꯥ ꯃꯊꯜ ꯂꯩꯕꯅꯤꯅ ꯑꯃꯨꯛ ꯐꯔꯛ ꯇꯥꯕ ꯑꯗꯣ ꯑꯩ ꯍꯣꯔꯦꯟ ꯅꯨꯡꯗꯥꯡꯋꯥꯏꯔꯝ ꯂꯥꯛꯀꯅꯤꯌꯦ
ꯁꯣꯏꯗ꯭ꯔꯕꯣ
ꯁꯣꯏꯗ꯭ꯔꯦ ꯁꯣꯏꯗ꯭ꯔꯦ
ꯑꯩꯈꯣꯏꯗꯤ ꯅꯪ ꯂꯥꯛꯀꯅꯤꯅ ꯃꯔꯥꯡ ꯃꯔꯥꯡ ꯇꯧꯔꯨꯔꯒ ꯂꯥꯛꯇ꯭ꯔꯦꯅ ꯍꯥꯏꯅꯔꯝꯃꯤꯅꯦ
ꯑꯁ ꯑꯩꯖꯦ ꯍꯥꯏꯒꯦ ꯇꯧꯔꯒꯅꯦ ꯊꯕꯛ ꯃꯌꯥꯝꯁꯤꯅ ꯀꯣꯛ ꯉꯥꯎꯕ
ꯍꯣ ꯍꯣꯏ ꯐꯔꯦꯁꯦ ꯍꯣꯔꯦꯟꯗꯨ ꯁꯣꯏꯗꯅ ꯂꯥꯛꯑꯣ ꯑꯗꯣ ꯀꯩꯅꯣ ꯈꯔ ꯄꯨꯔꯛꯑꯣ ꯎ ꯉꯥꯔꯤꯁꯨ ꯂꯣꯏꯊꯣꯛꯈꯔꯦ
ꯑꯥ
ꯑꯗꯒꯤꯗꯤ ꯎꯝ ꯀꯩꯅꯣꯗꯣ ꯊꯥꯎꯗꯨꯕꯨꯗꯤ ꯁꯤꯗꯩ ꯑꯗꯨꯝ ꯂꯩꯔꯁꯦꯕꯀꯣ ꯁꯤꯡ ꯆꯅꯝꯗꯣ ꯅꯣꯏ ꯑꯔꯣꯛꯄ ꯂꯩꯔꯗꯤ ꯈꯔ ꯄꯥꯏꯔꯛꯑꯣ
ꯂꯩꯌꯦ ꯂꯩꯌ°
ꯑꯥ ꯑꯂꯨ ꯒꯨꯝꯕꯗꯤ ꯂꯩꯒꯗ꯭ꯔꯣ
ꯑꯣ ꯑꯣ ꯑꯂꯨꯗꯣ ꯅꯍꯥꯟ ꯇꯥꯟꯕꯒꯤ ꯂꯩ ꯑꯂꯨ ꯑꯍꯥꯎ ꯕ ꯑꯉꯥꯡꯕꯤꯗꯨꯅꯦ ꯑꯉꯥꯡꯕꯤꯗꯣ
ꯄꯨꯔꯛꯑꯣ ꯄꯨꯔꯛꯑꯣ ꯑꯂꯨꯗꯨꯁꯨ ꯈꯔ ꯄꯥꯏꯔꯛꯑꯣ ꯑꯂꯨꯁꯨ ꯂꯣꯏꯊꯣꯛꯈ꯭ꯔꯦ ꯑꯗꯨꯒ ꯑꯇꯣꯞꯄ ꯑꯀꯨꯞ ꯄꯖꯤꯗꯤ ꯁ꯭ꯋꯥꯏꯗꯩ ꯑꯗꯨꯝ ꯂꯩꯃꯤꯟꯅꯔꯖꯦꯕꯀꯣ
ꯑꯗꯣ ꯅꯪ ꯑꯥ ꯆꯦꯡꯗꯤ ꯂꯩꯔꯤꯕꯣ
ꯑꯥ ꯆꯦꯡꯁꯦ ꯈꯔꯕꯨꯗꯤ ꯂꯩꯔꯤ ꯅꯪ ꯈꯤꯇꯪ ꯄꯥꯏꯒꯦꯒꯥ ꯄꯥꯏꯔꯣ ꯌꯥꯝꯗꯤ ꯄꯥꯏꯁꯤꯜꯂꯛꯑꯅꯣ
ꯀꯦꯖꯤ ꯑꯍꯨꯝ ꯃꯨꯛ ꯄꯥꯏꯔꯛ ꯌꯥꯒꯗ꯭ꯔꯥ
ꯌꯥꯅꯤ ꯌꯥꯅꯤ ꯑꯍꯨꯝꯗꯣ ꯑꯗꯨꯝ ꯀꯣꯟꯅꯅꯤ
ꯌꯥꯔꯦ ꯌꯥꯔꯦ ꯄꯥꯏꯔꯛꯀꯦ ꯄꯥꯏꯔꯛꯀꯦ
ꯑꯥ ꯑꯗꯒꯤꯗꯤ ꯏꯟꯖꯥꯡ ꯅꯥꯄꯤ ꯈꯔꯒꯥ ꯌꯦꯡꯉꯛꯑꯣ ꯅꯣꯏ ꯌꯨꯝꯗ ꯄꯥꯟꯕ ꯂꯩꯔꯗꯤ ꯈꯔ ꯍꯥꯄꯛꯑꯣ
ꯍꯣ ꯍꯣꯏ ꯍꯥꯄꯛꯀꯦ ꯍꯥꯄꯛꯀꯦ ꯑꯗꯣ ꯍꯧꯖꯤꯛꯇꯤ ꯅꯪ ꯀꯩ ꯑ°ꯟꯁꯥꯡ ꯆꯥꯔꯕꯥ
ꯎꯝ ꯑꯥ ꯀꯩꯅꯣ ꯇꯧꯋꯦ ꯍꯋꯥꯏꯗꯨ ꯑꯣꯏꯅ ꯊꯣꯡꯉꯦ ꯉꯁꯤꯗꯤ ꯊꯕꯛꯇꯣ ꯊꯨꯅꯔꯕꯅꯤꯅꯥ ꯃꯣꯏ ꯀ꯭ꯂꯥꯁ ꯆꯠꯀꯅꯤꯅꯥ ꯑꯩꯈꯣꯏ ꯆꯤꯆꯦ ꯑꯃꯥ ꯂꯩꯃꯤꯟꯅꯕꯗꯣ
ꯑꯥ ꯑꯥ
ꯃꯥꯗꯣ ꯉꯁꯤ ꯃꯥ ꯀ꯭ꯂꯥꯁ ꯆꯠꯀꯅꯤꯅꯅꯦ ꯍꯣꯞꯄꯤ ꯍꯣꯞꯄꯤ ꯇꯧꯔ ꯆꯠꯈ꯭ꯔꯦ ꯑꯗꯨꯒꯤ ꯍꯋꯥꯏꯗꯨ ꯅꯪꯅꯕ ꯑꯣꯏꯅꯥ ꯊꯣꯡ ꯍꯣꯡꯒ꯭ꯔꯦ
ꯅꯪꯅꯥ ꯊꯣꯡꯉꯤꯔꯣ ꯆꯤꯆꯦꯅꯥ ꯊꯣꯡꯉꯤꯔꯣ
ꯀꯩꯅꯣ ꯇꯧꯋꯦ ꯑꯩꯒꯤ ꯂꯩꯃꯤꯟꯅꯕ ꯏꯅꯥꯎꯄꯤ ꯑꯃꯥ ꯂꯩꯕꯗꯣ
ꯑꯥ
ꯃꯥꯒ ꯑꯩꯒ ꯇꯧꯃꯤꯟꯅꯔ ꯊꯣꯡꯉꯦ꯫ ꯆꯤꯆꯦꯗꯣ ꯑꯗꯨꯝ ꯂꯣꯏꯁꯤꯜꯍꯜꯂꯕ ꯃꯥꯗꯣ ꯊꯦꯡꯈ꯭ꯔꯦꯅꯥ꯫
ꯅꯪꯅ ꯊꯣꯡꯕ ꯑꯣꯏꯇꯥꯔꯗꯤ ꯅꯍꯥꯟꯃꯨꯛ ꯅꯪꯅ ꯊꯣꯡꯕ ꯍꯋꯥꯏ ꯊꯣꯡ ꯈꯨꯍꯥꯎꯗꯣ ꯑꯗꯨ ꯅꯤꯡꯁꯤꯡꯉꯛꯏꯅꯤ ꯅꯪꯕꯣ
ꯂꯥꯎꯑꯣ ꯑꯃꯨꯛ ꯊꫭꯡꯕꯤꯔꯒꯦ
ꯍꯣꯔꯦꯟ ꯂꯥꯛꯑꯗꯣꯏꯅꯦ꯫
ꯂꯥꯑꯣ ꯂꯥꯑꯣ ꯁꯣꯏꯗꯕꯤ ꯂꯥꯛꯑꯣ ꯀꯣ
ꯑꯥ
ꯑꯗꯨꯒꯥ ꯀꯩꯅꯣꯗꯨꯁꯨ ꯇꯧ ꯑꯦ ꯑꯩ ꯅꯪꯉꯣꯟꯗ ꯄꯥꯎ ꯑꯃꯥ ꯇꯝꯗ꯭ꯔꯤꯌꯦ ꯅꯨꯡꯉꯥꯏꯕ ꯄꯥꯎ ꯑꯃ ꯂꯩꯔꯦ
ꯋꯥꯎ ꯍꯥꯏꯔꯛꯑꫭ ꯍꯥꯏꯔꯛꯑꫭ
ꯑꯩ ꯅꯍꯥꯟꯗꯩ ꯃꯊꯥ ꯁꯥꯕ ꯕ°ꯠꯇꯣ
ꯑꯥ
ꯑꯗꯨ ꯀꯩꯅꯣꯗꯥ ꯊꯥꯔꯨꯕꯗꯣ ꯑꯔꯣꯏꯕꯥ ꯑꯣꯏꯅ ꯑꯃ ꯊꯥꯏꯗꯅ
ꯑꯥ ꯑꯥ
ꯑꯗꯨꯗꯣ ꯍꯟꯗꯛ ꯈꯜꯂꯛꯑꯦ ꯉꯔꯥꯡ ꯈꯛꯇꯪ ꯀꯩꯅꯣ ꯊꯣꯛꯂꯛꯄꯗꯥ ꯉꯥꯏꯔꯤꯌꯦ
ꯅꯩꯀꫭ
ꯑꯗꯨꯅꯦ ꯑꯩ ꯃꯊꯥ ꯃꯌꯥꯝꯗꯨ ꯄꯨꯡ ꯀꯣꯛ ꯍꯦꯛ ꯀꯣꯛꯑꯦ ꯍꯥꯏꯕ ꯅꯪꯕꯨ ꯑꯩ ꯑꯁꯤ ꯈꯜꯂꯝꯗ꯭ꯔꯗꯤ ꯉꯥꯎꯔꯗꯕꯅꯦ ꯑꯩ
ꯑꯩꯖꯨ ꯌꯥꯝ ꯍꯔꯥꯎꯋꯦ ꯅꯪ ꯋꯥꯁꯤ ꯇꯥꯕꯗꯥ
ꯑꯗꯨꯅꯦ ꯑꯥꯁ ꯃꯊꯥ ꯁꯥꯕꯗ ꯂꯣꯏꯔꯨꯔꯕꯅꯦ ꯅꯪꯒꯤ ꯄꯩꯈꯥꯒꯤꯗꯤ ꯎꯝ
ꯑꯩ ꯄꯔꯤꯈꯥꯗꯣ ꯑꯥꯁ ꯑꯩ ꯄꯩꯈꯥꯁꯦ ꯌꯥꯎꯔꯛꯇ꯭ꯔꯦꯗꯥ
ꯀꯩꯅꯣ ꯍꯥꯏꯁꯤꯕꯣ
ꯑꯩ ꯅꯥꯉꯣꯟꯗ ꯇꯝꯗꯧ ꯇꯜꯂꯕ ꯑꯁꯦ ꯑꯗꯣ ꯃꯇꯝ ꯃꯌꯥꯝ ꯂꯩꯔꯤꯗꯥ ꯑꯇꯣꯞꯄ ꯑꯃꯃꯨꯛ ꯊꯥꯖꯤꯜꯂꯗꯣꯏꯅꯦ
ꯊꯥꯖꯤꯜꯂꯨ ꯊꯥꯖꯤꯜꯂꯨ ꯇꯞ ꯇꯞ ꯌꯦꯡꯉꯣ ꯎꯝ ꯑꯩꯁꯨ ꯌꯦꯡꯉꯣꯅꯦ ꯍꯟꯖꯤꯟ ꯍꯟꯖꯤꯟ ꯀꯌꯥꯔꯛꯅꯣ ꯊꯥꯏꯗꯣ ꯌꯦꯡꯉꯣ
ꯑꯗꯨꯅꯦ ꯍꯣꯠꯅꯔ ꯍꯣꯠꯅꯔꯒ ꯃꯥꯏ ꯄꯥꯛꯑꯦꯗꯨꯅꯤ ꯅꯠꯇ꯭ꯔꯥ
ꯍꯣꯏ ꯗꯥꯎꯁꯨ ꯂꯩꯕꯖꯥꯠꯅꯦꯗ
ꯆꯨꯝꯃꯦ
ꯍꯥꯏꯗꯤ ꯑꯩꯅ ꯊꯥꯔꯨꯔꯤꯗꯣ ꯑꯔꯥꯞ ꯑꯔꯥꯞꯄ ꯃꯌꯥꯝ ꯊꯥꯏꯌꯦ ꯑꯗꯣ ꯑꯁ ꯅꯛꯅ ꯇꯝꯃꯣꯅ ꯇꯝꯕ ꯖꯥꯠꯅꯤ
ꯎꯝ
ꯑꯗ ꯑꯣꯏꯟ ꯈꯜꯂꯦꯛꯑꯦ
ꯑꯗꯨ ꯌꯥꯝ ꯐꯔꯕꯅꯤꯀꯣ ꯌꯥꯝ ꯊꯤ ꯐꯔꯕꯅꯤ
ꯁꯤ ꯑꯗꯨꯅꯦ ꯃꯊꯥ ꯁꯥꯕꯁꯦ ꯈꯔ ꯈꯔ ꯏꯪꯅꯔꯕꯅꯤꯅ ꯑꯩꯈꯣꯏ ꯀꯣꯏꯕꯒꯤꯗꯣ
ꯃꯥ ꯆꯨꯝꯃꯦ ꯆꯠꯂꯨꯔꯁꯦ
ꯑꯗꯨꯅꯦ ꯆꯠꯂꯨꯔꯁꯦ ꯃꯐꯝꯁꯦ ꯑꯩꯈꯣꯏ ꯈꯔ ꯆꯤꯆꯦꯒ ꯑꯗꯩꯗꯤ ꯏꯅꯥꯎꯄꯤꯒ ꯑꯩꯈꯣꯏ ꯈꯔꯗꯤ ꯍꯥꯏꯅꯔꯝꯃꯕꯅꯦ ꯈꯔ ꯏꯪꯕ ꯆꯥꯕ ꯊꯛꯄ ꯅꯨꯡꯉꯥꯏꯒꯗꯕ ꯃꯐꯝꯗ ꯏꯁꯤꯡꯒ ꯂꯩꯕ ꯃꯐꯝꯗ ꯆꯠꯁꯦꯅ
ꯎꯝ ꯑꯗꯨ ꯅꯨꯡꯉꯥꯏꯅꯤ ꯈꯔ ꯎꯔꯨꯝꯒ ꯈꯔ ꯐꯪꯕ ꯍꯥꯏꯗꯤ ꯀꯣ
ꯍꯣꯏ ꯑꯗꯒꯤꯗꯤ ꯅꯥ ꯄꯤꯒ ꯈꯔ ꯍꯧꯕ ꯐꯣꯇꯣ ꯀꯥꯞꯄꯗ ꯐꯖꯕ ꯃꯐꯝꯗꯣ
ꯑꯩ ꯀꯥꯞꯄꯤꯌꯨꯀꯣ
ꯀꯥꯞꯇꯣꯏꯅꯦ ꯀꯥꯞꯇꯣꯏꯅꯦ
ꯅꯪ ꯌꯥꯝ ꯍꯩꯕꯅꯦꯕ
ꯑꯈꯣꯏ ꯆꯤꯆꯦꯒꯤ ꯐꯣꯟ ꯑꯐꯕ ꯑꯃ ꯄꯥꯏꯌꯦ ꯃꯥꯒꯤꯗ ꯀꯥꯞꯄꯁꯦ ꯑꯗꯒꯤꯗꯤ ꯀꯩꯅꯣꯁꯤꯡꯗꯨꯅꯅꯦ ꯆꯥꯛ ꯏꯟꯖꯥꯡ ꯀꯩꯀꯥꯗꯨ ꯁꯤꯗ ꯂꯣꯏ ꯊꯣꯡꯗꯣꯛꯑꯒ ꯑꯥꯗ ꯑꯗꯨꯝ ꯈꯥꯏꯔꯒ ꯑꯣꯏꯅ ꯄꯨꯔꯁꯦ
ꯎꯝ ꯑꯗꯨꯅꯁꯨ ꯐꯩꯌꯦ ꯁꯝꯃꯦ
ꯑꯥꯗ ꯊꯣꯡꯕꯗꯣ ꯅꯨꯡ ꯁꯥꯒꯅ ꯁꯥꯕꯅꯦ ꯑꯈꯣꯏꯗꯣ ꯌꯥꯝ ꯋꯥꯔꯅꯤꯕ
ꯃꯥꯅꯦ ꯑꯩꯈꯣꯏ ꯁꯤꯗ ꯀꯣꯏꯕ ꯆꯠꯄꯅꯤꯅ ꯐꯖꯅ ꯀꯦꯊꯔ ꯆꯠꯂꯅꯤ ꯑꯗꯒꯤ ꯅꯨꯡꯁꯥ ꯃꯔ ꯇꯨꯗ ꯖꯤ ꯖꯤ ꯍꯨꯃꯥꯡ ꯁꯧꯔꯒ ꯆꯥꯛ ꯊꯣꯡꯕ ꯑꯃ ꯇꯜꯂꯦ
ꯑꯗꯨꯅꯦ ꯒꯥꯔꯤꯗꯨꯅꯅꯦ ꯁ꯭ꯋꯥꯏꯗꯒꯤ ꯒꯥꯔꯤ ꯑꯃ ꯑꯩꯈꯣꯏꯒ ꯑꯗꯨꯝ ꯄꯥꯎ ꯐꯥꯎꯅꯕ ꯒꯔꯤ ꯗ꯭ꯔꯥꯏꯚꯔ ꯑꯃ ꯂꯩꯌꯦ
ꯎꯝ
ꯑꯗꯨꯒꯤꯗꯨꯗ ꯍꯥꯏꯅꯔꯒ ꯑꯈꯣꯏ ꯑꯍꯨꯝ ꯃꯔꯤꯅꯤꯅ ꯑꯗꯨꯝ ꯆꯟꯅꯤꯕ ꯑꯣꯇꯣ ꯀꯩꯅꯣꯗꯣ
ꯎꯝ
ꯏꯂꯦꯛꯇ꯭ꯔꯤꯛꯀꯤꯗꯣ
ꯆꯞ ꯆꯥꯔꯦ
ꯑꯗꯨꯅꯦ ꯏ ꯔꯤꯛꯁꯣꯗꯨꯗ ꯇꯧꯔꯒ ꯄꯣꯠꯆꯩ ꯃꯌꯥꯝꯗꯣ ꯍꯥꯞꯄꯒ ꯆꯠꯂꯁꯦ ꯑꯗꯨꯒ ꯑꯥꯗ ꯑꯗꯨꯝ ꯇꯧꯊꯔꯨꯔꯁꯦ ꯄꯥꯔꯇꯤꯗꯧ
ꯎꯝꯍꯨꯝ ꯑꯗꯣ ꯄꯨꯡꯗꯣ ꯈꯔ ꯉꯟꯅ ꯆꯠꯁꯦ
ꯆꯠꯁꯦ ꯆꯠꯁꯦ ꯑꯌꯨꯛ ꯉꯟꯇꯥꯗꯣ ꯈꯔ ꯍꯧꯒꯠꯂꯒ ꯑꯗꯨꯝ ꯅꯨꯡꯗꯥꯡꯗꯒꯤ ꯑꯗꯨꯝ ꯏꯟꯖꯥꯡ ꯅꯥꯄꯤ ꯀꯩꯀꯥꯗꯤ ꯁꯦꯝꯃꯝꯃꯁꯦꯕ
ꯑꯧ
ꯑꯗꯨꯒ ꯑꯌꯨꯛ ꯅꯣꯡꯉꯥꯜꯂꯛꯄꯩꯗꯨꯗ ꯊꯣꯡꯕ ꯊꯥꯛꯄꯗꯣ ꯑꯗꯨꯝ ꯉꯟꯇꯥ ꯂꯣꯏꯊꯣꯛꯑꯁꯦ ꯑꯗꯨꯒ ꯏꯁꯥ ꯀꯩꯀꯥ ꯂꯣꯏꯁꯤꯜꯂꯒ ꯅꯥꯟꯅ ꯀꯦꯔꯒ ꯆꯠꯂꯁꯤ
ꯑꯩ ꯑꯝꯗ ꯀꯦꯕꯤꯌꯨ ꯏꯃꯥꯟꯅꯕꯤ
ꯍꯣꯏ ꯀꯦꯕꯩ ꯋꯥꯁꯦ ꯀꯦꯃꯤꯟꯗꯔꯖꯦ ꯑꯩꯈꯣꯏ
ꯆꯞ ꯆꯥꯔ ꯄꯨꯡ ꯃꯥꯄꯜ ꯅꯤꯄꯥꯜ ꯁ꯭ꯨꯋꯥꯏ ꯊꯣꯛꯑꯦꯗꯅ
ꯎꯝ
ꯆꯞ ꯆꯥꯔꯦ ꯑꯗꯨꯒ ꯄꯨꯡ ꯑꯍꯨꯝ ꯃꯔꯤꯗ ꯍꯜꯂꯛꯑꯁꯨꯀꯣ
ꯑꯥ ꯌꯥꯏ ꯌꯥꯏ ꯑꯁ ꯑꯍꯨꯝ ꯍꯥꯏꯁꯦ ꯃꯉꯥ ꯇꯔꯨꯛ ꯇꯥꯔꯁꯨ ꯀꯩꯁꯨ ꯀꯥꯏꯗꯦꯗ
ꯍꯣꯏꯗ ꯅꯨꯡꯉꯥꯏꯔ ꯂꯣꯏꯔꯦ
ꯑꯗꯨꯅꯦ ꯄꯨꯜꯂꯞ ꯑꯗꯨ ꯑꯣꯇꯣꯗꯣ ꯀꯩꯅꯣ ꯇꯧꯋꯦ ꯉꯥꯏꯍꯜꯂꯗꯤ ꯃꯌꯥꯝ ꯂꯧꯔꯅꯤꯕꯀꯣ ꯑꯗꯨꯅ ꯑꯩꯈꯣꯏ ꯊꯤꯜꯍꯜꯂꯝꯃꯒ ꯒ ꯑꯃꯨꯛ ꯃꯥ ꯆꯠꯍꯟꯒ꯭ꯔꯦꯗꯅ ꯑꯗꯨꯒ ꯑꯩꯈꯣꯏ ꯂꯣꯏꯔꯛꯄꯩꯗꯣ ꯑꯗꯨꯗ ꯑꯃꯨꯛ ꯀꯩꯅꯣ ꯃꯥ ꯀꯧꯔꯒ ꯑꯃꯨꯛ ꯂꯧꯍꯜꯂꯒ ꯑꯗꯨꯃꯥꯏꯅ ꯇꯧꯁꯦꯅ ꯍꯥꯏꯅꯔꯦꯕ ꯄꯩꯁꯥꯗꯣ ꯑꯗꯨꯅ ꯈꯔ ꯍꯣꯡꯅꯕꯅ
ꯑꯗꯨ ꯌꯥꯏꯌꯦ
ꯑꯗꯨꯅꯦ ꯑꯁ ꯋꯥꯈꯜꯁꯦ ꯈꯤꯇꯪ ꯈꯤꯇꯪ ꯏꯪꯉꯛꯑꯦ ꯍꯥꯏꯗꯨꯅꯦ
ꯑꯩꯗꯨꯗꯤ ꯍꯟꯗꯛꯀꯤ ꯄꯔꯤꯈꯥꯗꯣ
ꯑꯥ
ꯑꯩꯅꯁꯨ ꯂꯥꯏꯔꯤꯛ ꯐꯖꯅ ꯄꯥꯗꯕꯅꯤꯅ ꯈꯜꯂꯁꯨ ꯈꯜꯂꯛꯇ꯭ꯔꯁꯨ ꯌꯥꯏꯌꯦꯅ ꯈꯟꯗꯣꯛꯎꯕ ꯃꯌꯥꯝ ꯈꯟꯕ ꯎꯔꯀꯥꯟꯗ ꯊꯋꯥꯏ ꯅꯨꯡꯉꯥꯏꯇꯦ
ꯇꯧꯕꯅꯦ ꯇꯧꯕꯅꯦ ꯃꯤ ꯃꯌꯥꯝ ꯈꯜꯂꯛꯄ ꯀꯥꯟꯗꯗꯤ ꯅꯨꯡꯉꯥꯏꯇꯕꯅꯦ
ꯎꯝ
ꯏꯇꯣꯝꯗ ꯇꯥꯍꯧꯕꯗꯣ
ꯃꯥꯅꯦ
ꯑꯁ ꯃꯊꯪꯗ ꯐꯖꯅ ꯍꯣꯠꯅ ꯂꯣꯏꯔꯁꯦ
ꯍꯣꯏꯗ ꯅꯠꯇ꯭ꯔꯥ
ꯎꯝ ꯑꯩꯁꯨ ꯑꯩꯒꯤ ꯑꯦꯛꯖꯥꯝ ꯑꯦꯛꯖꯥꯝ ꯈꯔ ꯆꯥꯎꯕ ꯑꯃ ꯊꯥꯅꯤ ꯍꯥꯏꯕꯗꯣ
ꯎꯝ
ꯑꯗꯣ ꯍꯟꯗꯛꯇꯤ ꯊꯥꯗ꯭ꯔꯦꯕ ꯑꯩ ꯍꯟꯗꯛꯀꯤ ꯀꯩꯅꯣꯒꯤ ꯇꯧꯕꯅꯦꯅ ꯕꯤ ꯑꯦꯗꯀꯤ ꯇꯧꯕꯅꯤꯅ ꯃꯊꯪꯒꯤꯗꯨꯗ ꯐꯖꯅ ꯊꯥꯔꯒꯦ
ꯊꯥꯎꯑꯣ ꯊꯥꯎ ꯂꯥꯏꯔꯤꯛ ꯐꯖꯅ ꯄꯥꯊꯔꯁꯦ
ꯄꯥꯊꯔꯁꯦ ꯄꯥꯊꯔꯁꯦ ꯍꯌꯦꯡꯗꯩꯗꯤ ꯋꯥꯛꯀꯤꯡꯁꯨ ꯆꯦꯟꯕ ꯍꯧꯔꯁꯦ
ꯎꯝ ꯍꯧꯔꯁꯦ ꯅꯪꯅ ꯌꯥꯍꯧ ꯈꯔ ꯉꯟꯕꯗꯣ ꯑꯣꯏꯔꯦ ꯍꯧꯗꯣꯔꯛꯎꯀꯣ ꯑꯩ
ꯍꯧꯗꯣꯔꯛꯇꯣꯏꯅꯦ ꯑꯩꯈꯣꯏ ꯄꯨꯂꯞ ꯍꯦꯛꯇ ꯆꯦꯜꯂꯁꯦ ꯑꯗꯨꯒ ꯍꯜꯂꯛꯑꯒ ꯀꯩꯀꯩ ꯆꯥꯛ ꯏꯟꯁꯥꯡꯗꯣ ꯊꯣꯡꯗꯣꯛꯑꯒ ꯂꯥꯏꯕ꯭ꯔꯦꯔꯤꯁꯨ ꯄꯨꯜꯂꯞ ꯆꯠꯂꯁꯦ ꯑꯗꯨꯒ ꯄꯥꯃꯤꯟꯅꯔꯁꯦ
ꯌꯥꯏꯑꯦ
ꯑꯗꯨꯅꯦ ꯈꯔ ꯈꯔ ꯑꯁꯨꯃꯥꯏꯅ ꯍꯥꯎ ꯍꯥꯎ ꯇꯧꯔꯒꯅ ꯅꯨꯡꯉꯥꯏꯌꯦꯕ ꯏꯁꯥꯁꯦ
ꯃꯥꯅꯦ ꯃꯥꯅꯦ ꯑꯩꯁꯨ ꯄꯔꯤꯈꯥꯗꯣ ꯌꯥꯎꯔꯛꯇꯕꯤ ꯈꯤꯇꯪꯗꯤ ꯋꯥꯈꯜ ꯅꯨꯡꯉꯥꯏꯇꯦ
ꯎꯝ ꯏꯇꯣꯝ ꯏꯇꯣꯝꯗ ꯂꯩꯕꯁꯦ ꯑꯁ ꯃꯊꯥ ꯁꯥꯕꯁꯨ ꯍꯦꯜꯂꯤꯗꯣ ꯅꯨꯡꯉꯥꯏꯕꯝꯁꯨ ꯈꯪꯗꯦ
ꯃꯥꯅꯦ ꯃꯥꯅꯦ
ꯒ꯭ꯌꯥꯟ ꯇꯥꯗꯦ ꯅꯨꯡꯉꯥꯏꯇꯦꯕ ꯌꯥꯝꯅ ꯃꯤ ꯈꯔ ꯑꯗꯨꯃꯥꯏꯅ ꯄꯨꯜꯂꯒ ꯍꯧ ꯍꯧ ꯇꯧꯕꯁꯤꯅ ꯅꯨꯡꯉꯥꯏ
ꯃꯥꯗꯣ ꯍꯥꯏꯔ ꯀꯥꯎꯏꯤꯅꯦ ꯅꯪꯅ ꯅꯪꯍꯥꯟ ꯐꯨꯔꯤꯠ ꯑꯃ ꯄꯤꯡ ꯃꯆꯨꯒꯤ ꯐꯨꯏꯠ ꯑꯃ ꯂꯩꯔꯣ ꯍꯥꯏꯕꯗꯣ ꯂꯩ ꯃꯆꯨꯒꯤ ꯐꯨꯔꯤꯠꯇꯣ ꯑꯩꯁꯦ ꯊꯤꯕꯅꯦ ꯊꯤꯕꯅꯦ ꯐꯪꯗꯦ ꯑꯗꯣ ꯀꯃꯥꯏꯅ ꯇꯧꯔꯁꯦ ꯎꯝ ꯑꯩ ꯂꯥꯛꯑꯀꯥꯟꯗꯅꯦ
ꯎꯝ
ꯆꯠꯃꯤꯟꯅꯔꯒ ꯂꯩꯃꯤꯟꯅꯔꯣꯁꯦ ꯊꯤꯔꯒ
ꯍꯣ ꯍꯣꯏ ꯑꯗꯨꯃꯥꯏꯅ ꯇꯧꯃꯤꯟꯅꯔꯁꯤ ꯈꯔꯗꯤ ꯑꯗꯨꯝ ꯐꯪꯕ ꯋꯥꯕꯅꯦ ꯑꯗꯨꯒꯤ ꯐꯨꯔꯤꯠꯇꯣ
ꯎꯝ ꯍꯥꯏꯗꯤ ꯃꯑꯣꯡꯗꯣ ꯃꯥꯒꯤ ꯐꯨꯔꯤꯠ ꯃꯑꯣꯡꯗꯣ ꯐꯖ ꯐꯖꯩꯗꯅ ꯑꯗꯨꯗꯨꯅ ꯐꯪꯕꯁꯦ ꯈꯔ ꯋꯥꯏ
ꯆꯠꯃꯤꯟꯅꯔꯁꯦ ꯅꯪ ꯂꯥꯛꯑꯀꯥꯟꯗ ꯄꯨꯂꯞ ꯆꯠꯂꯒ ꯊꯤꯅꯅꯕ
ꯑꯩꯗꯤ ꯍꯧꯖꯤꯛꯁꯦ ꯑꯁ ꯇꯤꯟ ꯆꯨꯝꯃꯦꯍꯦ ꯆꯝꯄ꯭ꯔꯥꯗꯨꯃ ꯊꯛ ꯂꯥꯎ ꯈꯥꯏꯗꯠꯂꯒ ꯃꯌꯥꯏꯗ ꯊꯨꯝ ꯈꯔꯒ ꯃꯣꯔꯣꯛ ꯈꯔꯒ ꯏ ꯍꯥꯎꯅꯤ ꯍꯥꯏꯕ
ꯑ ꯅꯨꯡꯁꯥꯒ ꯁꯥꯒꯠꯂꯛꯄꯅꯦ
ꯑꯗꯨꯅꯦ ꯑꯁ ꯍꯩ ꯃꯍꯤ ꯑꯁ ꯀꯩꯅꯣ ꯀꯩꯅꯣꯁꯨꯅꯤꯅꯦꯍꯦ ꯍꯩꯅꯧ ꯑꯃꯨꯟꯕꯗꯣ
ꯑ
ꯑꯁ ꯍꯩꯅꯧ ꯑꯃꯨꯟꯕꯗꯣ ꯍꯥꯎꯗꯤ ꯍꯥꯎꯕꯅꯦꯍꯦ
ꯍꯩꯅꯧ ꯑꯃꯨꯟꯕ ꯍꯥꯏꯔꯒ ꯑꯩꯈꯣꯏ ꯁꯤꯗ ꯂꯩꯃꯤꯟꯅꯕ ꯏꯅꯥꯎꯄꯤꯗꯣ
ꯑꯧ
ꯃꯣꯏꯒꯤꯗ ꯍꯩꯅꯧ ꯃꯈꯜ ꯃꯈꯜ ꯄꯥꯜꯂꯤꯗꯅ
ꯑ ꯃꯥ ꯑꯗꯨꯝ ꯍꯦꯛꯑꯣ ꯍꯥꯏꯌꯣ
ꯑꯗꯨꯅꯦ ꯍꯟꯗꯛ ꯃꯥ ꯂꯥꯛꯄ ꯀꯥꯟꯗ ꯑꯃꯨꯟꯕ ꯃꯌꯥꯝ ꯄꯨꯔꯛꯑꯦ ꯅꯪ ꯂꯥꯛꯑꯒ ꯅꯪ ꯍꯔꯥꯎꯔꯅꯤꯅ ꯍꯥꯏꯅꯔꯝꯃꯤꯅꯦ
ꯑꯁ ꯑꯩ ꯅꯨꯡꯉꯥꯏꯕꯅ ꯂꯣꯏꯔꯦꯅ ꯇꯧꯔꯤꯁꯤꯗꯤ ꯑꯩ ꯈꯔ ꯊꯨꯅ ꯂꯥꯛꯄꯅ ꯐꯗꯧ ꯃꯥꯟꯁꯤꯜꯂꯦ
ꯑꯗꯨꯅꯦ ꯂꯥꯛꯑꯣ ꯉꯥꯏꯔꯝꯃꯒꯦ ꯍꯩꯅꯧꯁꯤꯁꯨ ꯆꯥꯃꯤꯟꯅꯔꯁꯦ
ꯍꯣꯏ ꯍꯣꯏ
ꯐꯔꯦ ꯐꯔꯦ ꯑꯗꯨꯗꯤ ꯑꯩꯁꯨ ꯂꯥꯏꯕ꯭ꯔꯦꯔꯤ ꯉꯥꯏꯍꯥꯛ ꯆꯠꯊꯣꯛꯎꯈꯤꯒꯦ ꯐꯤꯔꯣꯜ ꯀꯩꯀꯥ ꯂꯣꯏꯁꯤꯟꯅꯕ
ꯍꯣꯏ ꯍꯣꯏ ꯍꯣꯏ ꯊꯝꯃꯦꯀꯣ ꯏꯃꯥꯟꯅꯕꯤ ꯊꯝꯃꯣ ꯊꯝꯃꯣ ꯎꯝ